ꯍꯜꯂꯣ ꯇꯥꯏꯦ ꯇꯥꯔꯦ
ꯀꯔꯤꯒꯤꯅꯣ ꯑꯗꯨꯣ ꯀꯨꯏꯅ ꯂꯩꯔ ꯄꯥꯏꯔꯛꯏꯗꯤꯦ
ꯈꯪꯗꯦ ꯅꯦꯠꯇꯄꯩꯔꯛꯪꯗꯦ ꯎꯝ ꯅꯦꯠ ꯇꯞꯄꯤꯗ ꯀꯩꯅꯣꯝ ꯇꯧꯔꯦ ꯅꯦꯠꯁꯨ ꯌꯥꯎꯗ꯭ꯔꯕꯅꯤ ꯔꯦ
ꯆꯪ ꯆꯥꯔꯔꯣꯏꯗ꯭ꯔꯅ
ꯀꯗꯌꯥ
ꯆꯥꯛꯁꯨ ꯆꯥꯔꯔꯣꯏꯗ꯭ꯔꯣ
ꯁꯥꯥꯅꯤ ꯁꯥꯥꯅꯤ ꯇꯂ ꯉꯥꯂ ꯀꯣꯅꯦ ꯁꯥꯗꯦ
ꯎꯝ
ꯆꯥꯛ ꯆꯥꯅꯤꯡꯗ꯭ꯣꯏꯌꯦ ꯑꯝꯇ ꯑꯗꯨꯗꯨꯅ ꯀꯣꯟꯅ ꯆꯥꯔꯒꯦ
ꯑꯩꯈꯣꯏꯗꯤ ꯉꯟꯅ ꯆꯥꯕꯅꯤꯅ
ꯍꯣꯏ ꯌꯥꯝ ꯆꯥꯊꯣꯛꯔꯤꯁ
ꯃꯥꯊ ꯎꯄꯗ ꯁꯤ ꯑꯦ
ꯀꯗꯧꯔꯦ
ꯍꯤꯗꯥꯛꯇꯕ ꯎꯔꯤꯦꯡꯁꯦ ꯍꯤꯗꯥꯛꯇꯣꯏꯁꯟꯕꯗ
ꯐꯩ ꯐꯥꯏ ꯆꯠ
ꯀꯩꯁꯟꯒꯦ ꯁꯥꯔꯀꯥꯟꯗꯀꯣ
ꯎꯝ
ꯍꯔ ꯉꯥꯎꯔꯦ ꯉꯥꯎꯔꯦ ꯉꯥꯎꯔꯦ
ꯁꯌꯦꯡ ꯃꯟꯗꯤꯅꯤ ꯈꯗ ꯃꯊꯪ ꯁꯥꯔꯦꯍꯦ ꯑꯗꯨꯅꯦ ꯑꯩ
ꯎꯝ ꯀꯥꯅꯤꯡꯗꯕꯅ ꯂꯣꯏꯔꯦ ꯑꯗꯨꯗꯣ ꯇꯧꯔꯛꯀꯦ
ꯀꯅꯤꯡꯗꯅ ꯑꯣꯏ ꯇ ꯃ
ꯊꯕꯤ ꯃꯍꯨꯝ ꯁꯥꯏ
ꯊꯕꯤ ꯑꯣ
ꯍꯌꯦꯡ ꯍꯌꯦꯡ ꯅꯣꯡ ꯆꯨꯅꯤ ꯃꯈꯥꯔꯣꯝꯗ
ꯀꯃꯥꯏꯅ ꯈꯪꯉꯤꯕ
ꯊꯕꯤ ꯃꯍꯨꯝ ꯁꯥꯕꯁꯤꯗꯅꯦ ꯑꯍꯥꯡꯕ ꯖꯒꯥꯗꯣ ꯑꯗꯣ ꯀꯟꯗꯣ ꯅꯣꯡ ꯆꯨꯒꯠꯂꯦ ꯍꯥꯏꯕꯅꯦ
ꯑꯣꯥ
ꯍꯥꯏꯗꯤ ꯃꯆꯦꯠ ꯑꯃꯒꯨꯝꯕ ꯍꯥꯡꯕ ꯑꯗꯨꯅ ꯀꯟꯁꯔꯠꯇꯣ ꯑꯗꯨꯝ ꯅꯣꯡ ꯆꯨꯒꯠꯂ ꯍꯥꯏꯦ ꯉꯁꯤꯗꯤ ꯇꯪꯈꯥꯏ ꯑꯃ ꯍꯦꯟꯅ ꯍꯥꯡꯉꯤ
ꯎꯝ
ꯇꯪꯈꯥꯏ ꯑꯃꯇꯪꯅꯩ ꯁꯥꯔꯤꯁꯦ ꯊꯕꯤꯛ ꯃꯍꯨꯨꯝꯁꯦ ꯑꯁꯅ ꯀ ꯃꯈꯥꯔꯣꯝ ꯁꯥꯏꯠꯁꯤꯃ ꯄꯨꯂꯞ
ꯅꯪꯗꯤ ꯅꯪꯗꯤ ꯌꯥꯝ ꯈꯪꯉꯝꯃꯦ ꯑꯩꯈꯣꯏꯗꯤ ꯈꯪꯗꯦ ꯑꯝꯇ
ꯍꯥꯏꯅꯩ ꯑꯗꯨꯗꯤ ꯑꯍꯟꯅ ꯍꯥꯏꯅꯕꯅꯦ
ꯑꯩꯗꯤ ꯇꯥꯗꯦ ꯑꯩꯣꯏꯗꯤ ꯏꯟꯁꯥꯡ ꯊꯣꯡꯗꯦ ꯀꯥꯡꯒꯧ ꯊꯅ ꯀꯥꯡꯍꯧꯅ ꯊꯤꯜꯂꯛꯑꯒꯦ
ꯀꯅꯥꯗꯅꯣ
ꯈꯣꯏ ꯁꯤꯁꯇ ꯈꯣꯏ ꯁꯤꯁꯇ
ꯍꯤꯟꯖꯥꯡ ꯋꯥꯏꯅꯁꯦꯅ ꯂꯥꯛꯏꯔꯥ
ꯀꯣꯏꯅ ꯀꯤ ꯍꯥꯏꯅꯦ
ꯎꯝ ꯀꯤ ꯀ ꯋꯥꯥꯏꯅꯦꯌꯦ
ꯎꯝ ꯀꯔ ꯅꯨꯡꯇꯤꯒꯤ ꯑꯗꯨꯝ ꯊꯤꯟꯅꯩ
ꯐꯩꯅꯦ ꯅꯨꯡꯇꯤꯒꯤ ꯍꯦꯟꯖꯥꯡ ꯑꯅꯤ ꯑꯅꯤ ꯆꯥꯕ ꯆꯤꯡꯉꯤꯅꯦ
ꯌꯥ ꯊ ꯌꯥꯥꯏꯅꯤ ꯃꯈꯁꯜꯂꯅꯤ ꯐꯠꯇ꯭ꯔꯥ ꯑꯩꯈꯣꯏꯅ ꯃꯍꯤ ꯊꯣꯡꯕꯁꯨ ꯌꯥꯔꯦ
ꯑꯗꯨꯅꯦ ꯍꯥꯏꯁꯦ ꯑꯃꯃꯝ ꯊꯨꯡꯅꯔꯀꯥꯟꯗ ꯑꯗꯨꯝ ꯂꯥꯟꯅꯗꯣꯔꯕꯅꯤꯅ
ꯃꯥ ꯂꯗꯧꯔꯃꯤꯅ ꯑꯗꯨꯝ ꯊꯣꯡꯅꯔꯦ ꯅꯅꯨꯡꯖꯗꯤ ꯄꯕꯥ ꯈꯣ
ꯑꯗꯨꯗꯨꯗꯤ ꯆꯥꯊꯣꯛꯑꯁꯦ
ꯍꯥ ꯊꯣꯖꯤ ꯂꯥꯎ ꯄꯩꯁꯥ ꯄꯔꯣ
ꯎꯝ ꯦꯗ ꯀꯉ ꯍꯥꯏꯣ
ꯊꯣꯛꯁꯤ
ꯅꯣꯏꯆꯦꯗꯣ ꯀꯣꯡꯉꯣ ꯍꯥꯏꯌꯣ
ꯍꯣꯏ ꯁꯤ ꯉꯅ ꯅꯠꯇꯦ ꯑꯩ ꯉꯥꯟꯅꯣꯅꯦ
ꯅꯥꯟꯅꯣꯨꯔ ꯏꯃ ꯑꯗꯨꯗꯤ ꯆꯥꯔꯖꯦ
ꯅ ꯄꯩꯁꯥ ꯄꯨꯔ ꯂꯥꯛꯑꯣꯏꯁꯦ ꯑꯩꯗꯤ ꯂꯣꯏꯕ ꯅꯠꯇꯦꯀꯣ
ꯀꯩ ꯅꯪꯅ ꯂꯣꯏꯕ ꯅꯠꯇ꯭ꯔꯁꯨ ꯅꯪ ꯑꯗꯨꯝꯕꯗꯤ ꯇꯧ ꯌꯥꯏꯍꯦ
ꯑꯩꯅ ꯁꯜꯂ ꯏꯗꯦ ꯑꯩꯅ ꯁꯜꯂ ꯑꯣꯏꯣꯏꯗꯦ
ꯏꯁꯦ ꯀꯟꯊꯣꯛꯏꯆ ꯀꯟꯊꯣꯛꯏꯆ ꯇꯧꯅꯨꯅꯦ ꯇꯧꯅꯨꯅꯦ ꯑꯗꯨꯝꯕ
ꯍ ꯀꯠꯊꯣꯛꯄ ꯅꯠꯇꯦ ꯂꯣꯏꯕ ꯇꯇꯩ ꯂꯩꯣꯏꯕ ꯇꯦ ꯃ ꯑꯅꯤꯗ ꯂꯩꯕꯅꯤ
ꯇꯥꯎꯅꯅꯦ
ꯍꯧꯖꯤꯛꯀꯥꯟꯁꯦ ꯀꯩꯅꯣ ꯈꯪꯗꯦ ꯇꯧꯕ ꯈꯪꯗꯁꯦ ꯌꯥꯝ ꯄꯨꯟꯁꯤꯁꯦ
ꯑꯗꯨꯅꯦ ꯑꯍꯥꯎꯕꯗ ꯆꯥꯁꯦ ꯍꯥꯏꯕ
ꯑ ꯊꯣꯡ ꯀꯅ ꯍꯔ
ꯊꯣꯡꯉꯀꯥꯟꯗ ꯍꯥꯏꯔꯛꯀꯦ
ꯎꯝ
ꯎꯁꯤꯠꯇ꯭ꯔꯦꯍꯦꯛ
ꯑꯃꯨꯛ ꯈ ꯌꯥꯎꯔꯁꯦ ꯃꯔꯨꯝ ꯀꯣꯛꯄ ꯀꯣꯛꯑꯗꯤ ꯀꯅꯥ ꯀꯅꯥꯅꯣ ꯈꯪꯒꯅꯤ ꯇꯧꯕꯅꯦ ꯃꯔꯨꯝ ꯀꯣꯛꯇ꯭ꯔꯤ
ꯑꯝ
ꯑ ꯀꯍꯟꯒꯅ ꯍꯈ꯭ꯔꯦ
ꯑꯍꯥꯟꯕ ꯀꯣꯛꯇꯣꯏꯔꯥ
ꯎꯝ ꯑꯍꯥꯟꯕꯃꯥꯎꯛꯇꯦ ꯃꯔꯨꯝ ꯀꯣꯛꯄ ꯉꯥꯏꯅꯩꯌꯦ
ꯑꯝ
ꯑ
ꯎꯝ
ꯍꯩꯅꯧ ꯆꯥꯨꯔꯕꯩ ꯃꯁꯤꯡ ꯂꯣꯏ ꯆꯪꯉꯦ ꯌꯥꯁ ꯑꯩ ꯌꯥꯁꯦ ꯂꯟꯗꯤ ꯂ ꯃꯁ ꯂꯩ
ꯀꯩꯅꯣ ꯂꯜꯂꯦꯕ
ꯌꯥꯁꯦ ꯌꯥꯔꯛꯁꯤ ꯃꯁꯦ
ꯎꯝ
ꯑꯃ ꯌꯨꯇꯨꯕ ꯍ ꯃ ꯅꯨꯄꯤꯃ ꯀꯩꯅꯣ ꯀꯩꯅꯣ ꯃꯌꯥ ꯐ ꯍꯥꯏꯥꯏ ꯇꯨ ꯑꯣꯏꯒꯅ ꯃꯣꯏꯗ ꯃꯥꯗ ꯃꯌꯥꯝ ꯆꯧꯕꯨ ꯅ ꯑꯃ ꯇꯨꯡꯕꯤꯗ
ꯃꯥꯥꯏ ꯁꯨꯝ ꯐꯖꯗꯕꯒꯤ ꯑꯣꯏꯔꯝꯅꯤ
ꯅꯗꯤ ꯃꯌꯥꯝ ꯆꯧꯗꯅ ꯌꯥꯝ ꯅꯣꯛꯊꯣꯛꯇꯗꯕ ꯅꯠꯇꯦ ꯃꯥꯗꯤꯦ ꯀꯩꯇꯧꯕꯒꯤꯅꯣ ꯃꯌꯥꯝ ꯄꯥꯏꯗꯣ ꯈꯪꯗꯦꯗꯅꯦ
ꯃꯥꯒꯤ ꯃꯌꯥ ꯐꯩꯗꯤ ꯐꯩꯒꯨꯝ ꯇꯧꯕꯅꯤ
ꯑꯥ
ꯐꯩꯕꯒꯨꯝꯕ ꯅꯠꯇ꯭ꯔꯀꯥꯟꯗ ꯁꯨꯝ ꯀꯩ ꯍꯥꯏꯅꯤ ꯒ꯭ꯌꯥ ꯍꯧꯕꯗ ꯁꯦꯞ ꯆꯨꯝꯅ ꯍꯧꯗꯕꯒꯨꯝꯕ ꯈꯔ ꯌꯥꯎꯔꯝꯅꯤ
ꯎꯝ ꯑꯗꯨꯒꯗꯨ ꯀꯨꯝꯕ ꯁꯤꯅꯦꯕ ꯁꯦꯝꯅꯏꯁꯦ ꯎꯝ
ꯍꯝ ꯑꯗꯨꯒꯤ ꯁꯦꯝꯕ ꯑꯣꯏꯔꯝꯅꯤ
ꯄꯤꯁꯨꯝꯁꯦ ꯐꯪꯍꯧꯗ꯭ꯔꯦ ꯑꯗꯨꯝ ꯀꯥꯎꯔꯦ ꯇꯨꯝꯅꯕ ꯍꯣꯠꯅꯕꯗ
ꯄꯤꯁꯃꯥꯏꯔꯥ
ꯑꯥ
ꯀ ꯁꯨꯝꯕ
ꯎ ꯇꯨꯝꯅꯕ ꯍꯣꯠꯅꯕꯗ ꯑꯩꯈꯣꯏꯗꯤ ꯅꯣꯏ ꯇꯧꯅ ꯇꯧꯕꯁꯨꯃꯗꯤ ꯐꯕ ꯍꯣꯏꯗꯤ ꯆꯥꯛꯀꯨꯅꯤꯅ ꯑꯦꯗ ꯁꯝꯗ ꯍꯦꯜ
ꯎꯝ ꯑꯗꯨꯅ ꯍꯥꯏꯁꯦ ꯅꯣꯏꯗꯤ ꯌꯥꯝ ꯍꯧꯋꯦ ꯑꯩ ꯑꯃꯔꯣꯝꯗꯗꯤ ꯑꯗꯨꯃꯥꯏꯅ ꯍꯧꯕꯗꯣ ꯄꯥꯝꯃꯦꯕ
ꯄꯝꯇ ꯍꯥꯏꯕ ꯍꯥꯏꯗꯤ ꯃꯈꯣꯛ ꯃꯈꯣꯡꯁꯦ ꯌꯥꯝ ꯆꯥꯎꯋꯦꯕ ꯃꯔꯨꯁꯦ ꯌꯥꯝ ꯆꯥꯎꯋꯦꯕ ꯃꯥꯒꯤ
ꯎꯝ
ꯃꯔꯨꯗꯣ ꯀꯨꯞꯄꯗꯤ ꯐ ꯃꯔꯨꯗꯨ ꯆꯥꯎꯕꯅꯤꯅꯦ ꯊꯤ ꯍꯥꯏꯕ ꯃꯆꯥ ꯑꯃꯗꯣ ꯍꯧꯔꯛꯄ ꯃꯇꯝꯗꯣ ꯑꯩꯈꯣꯏꯒꯤ ꯅꯨꯄꯥꯒꯤ ꯃꯁꯝ ꯀꯛꯊꯠꯂꯨꯔꯀꯥꯟꯗ ꯃꯔꯨꯞ ꯀꯧꯔꯣ ꯀꯥꯟꯗꯣꯔꯛꯣ ꯃꯆꯥ ꯃꯆꯥ ꯌꯨꯝ ꯈꯔ ꯍꯥꯏꯕꯗꯣ
ꯑꯥ
ꯆꯔꯦ ꯍꯥꯏꯕ ꯆ ꯃꯔꯨꯖ ꯎꯝ ꯐꯥꯟꯗꯦꯌꯦ ꯑꯗꯨꯝ ꯑꯩꯅꯦ ꯃꯁꯥ ꯍꯥꯏꯅ ꯑꯩ ꯄꯥꯐꯣꯏ ꯉꯥꯛꯇꯅꯦ ꯐꯣꯔꯤꯁꯦ
ꯎꯝ ꯑꯩꯗꯤ ꯕ꯭ꯂꯦꯦꯛꯅ ꯐꯥꯔꯤꯅꯦ ꯕ꯭ꯂꯦꯦꯛꯅ ꯐꯥꯟꯕꯁꯤꯐꯥꯎ ꯆꯥꯎꯔꯛꯑꯣ ꯌꯥꯗꯦ
ꯑꯩꯈꯣꯏꯅ ꯃꯔꯨꯁꯦ ꯑꯗꯨꯝ ꯆꯥꯎꯋꯤ ꯃꯁꯥꯒꯤꯅꯤ ꯀꯣꯏ ꯖꯤꯤꯟꯒꯤꯟ
ꯈꯔ ꯃꯨꯅ ꯍꯧꯔꯗꯤ ꯐꯩꯗꯅ ꯤꯁꯨꯝꯁꯤꯗꯤ ꯕꯤꯁꯨꯝꯁꯤ ꯃꯨꯔꯤꯉꯩ ꯐꯖꯩꯗꯅ
ꯗꯤ ꯃꯔꯦꯀꯣ ꯑꯗꯨꯒ ꯃꯔꯨ ꯆꯥꯎꯕꯁꯦ ꯌꯥꯝ ꯍꯦꯅꯛꯇꯤ ꯍꯧꯔꯛꯄ ꯀꯥꯟ ꯊꯤꯌꯦꯕ
ꯍꯣꯏ ꯈꯔ ꯀꯨꯞꯍꯜꯂꯣꯍꯦ
ꯎꯝ ꯀ ꯍꯟꯕ ꯌꯥꯔꯦꯀꯣ ꯄꯂꯅ ꯅꯨꯄꯤ ꯁꯨꯝ ꯑꯅꯤꯁꯤ ꯑꯃꯨꯛ ꯃꯥꯟꯅꯗ꯭ꯔꯤꯕꯅꯤꯗꯣ
ꯑꯥ ꯏꯁꯀꯦꯜ ꯊꯥꯔꯒ ꯆꯤꯡꯉꯣ ꯑꯗꯨꯗꯨꯀꯥꯟꯗ ꯐꯣꯏ
ꯑꯩꯁꯦ ꯃꯤ ꯈꯨꯗꯤꯡꯃꯛꯀꯤꯔꯥ ꯈꯪꯗꯦ
ꯃꯥꯥꯟꯗꯝꯅ‌ꯦ ꯌꯥꯝ ꯈꯤꯇꯪ ꯋꯥꯡꯕ ꯈꯈꯤꯛꯇꯪ ꯅꯦꯝꯕꯗꯤ ꯑꯗꯨꯝ ꯇꯧꯅꯕꯅꯦꯅ
ꯁꯨꯝ ꯌꯦꯡ ꯃꯇꯝꯗ ꯎꯝ ꯑꯁ ꯀꯥꯡ ꯃꯌꯥꯝꯁꯦ ꯀꯩꯅꯣꯅꯦ ꯗꯦꯡꯒꯤꯌꯨ ꯅꯥꯗꯅ
ꯀꯗꯥꯥꯏꯗ ꯂꯩꯔꯤꯅꯣ ꯅꯪꯅ
ꯅꯣꯏꯒꯤ ꯐꯃꯨꯡꯗ ꯑꯗꯨꯏꯁꯨ ꯀꯥꯡ ꯌꯥꯝ ꯄꯥꯏꯑꯕ ꯅꯨꯡꯗꯥꯡꯗ ꯑꯩꯈꯣꯏ ꯏꯁꯥ ꯑꯩꯈꯣꯏ ꯏꯃꯨꯡꯁꯦ
ꯐꯝ ꯊꯥꯖꯜꯂꯣ ꯑꯗꯨꯅ
ꯊꯥꯔꯅꯦ ꯇꯅꯤ ꯁꯥꯏꯌꯦ ꯀꯅ ꯑꯣꯅ ꯁꯅꯄꯗ
ꯎꯝ ꯍꯥꯏ ꯆꯠꯂꯤꯕꯅꯤꯅ ꯀꯥꯡꯁꯦ ꯆꯤꯛꯇꯦ ꯂꯦꯞꯇꯥꯥꯔꯗꯤ ꯆꯤꯛꯂꯛꯀꯅꯤ ꯁꯣꯏꯗꯅ
ꯆꯤ ꯀꯗꯨꯣ ꯑꯣꯏꯅꯗꯤꯄꯥꯗꯤ
ꯑꯗꯨꯅꯦ ꯆꯠꯄꯅꯤꯅ ꯆꯤꯛꯇꯤ ꯑꯠꯇꯤꯌꯥꯒꯤ ꯃꯁꯛꯁꯤꯅ ꯅꯨꯡꯇꯤꯒꯤ ꯍꯣꯡꯉꯦ ꯉꯥꯏꯍꯥꯛ ꯂꯩ
ꯍꯣꯡꯝꯗ ꯆꯈꯦ ꯑꯇꯤꯌꯥꯒꯤ ꯃꯁꯅ ꯅꯨꯡꯇ ꯍꯣꯡꯕꯒꯨꯝ ꯃꯤꯑꯣꯏꯕꯒꯤ ꯁꯛꯛꯇꯝꯁꯨ ꯍꯣꯡꯉꯦ
ꯁꯨꯍꯉꯤ
ꯑꯅꯤ ꯍꯅꯦ
ꯍꯣꯡꯉꯤ ꯑꯍꯣꯡꯕꯅꯥꯏꯕ ꯉꯥꯛꯇꯅꯤ
ꯍꯧꯖꯤꯛꯂꯖ ꯍ ꯃꯥꯥꯏ ꯑꯗꯨꯅ ꯈꯪꯄꯣꯠꯇꯦ ꯅꯠꯇꯥ
ꯍꯪ ꯄꯣꯟꯣꯟꯗ
ꯑꯁꯨꯝ ꯅꯍꯥꯟꯋꯥꯏ ꯑꯣꯏꯈꯤꯕꯗꯨ ꯌꯦꯡꯧꯅꯦꯒꯥꯏ ꯍꯥꯏꯅꯩꯅꯦꯕ
ꯎꯝꯝ ꯁꯨꯝ ꯑꯃꯔꯣꯝꯗꯗꯤ ꯌꯥꯝ ꯅꯣꯛꯅꯤꯡꯉꯤ ꯍꯥꯏꯗꯤ ꯎꯝ ꯃꯤꯑꯣꯏꯕꯁꯦ ꯉꯁꯤꯒꯤ ꯁꯤꯅꯤ ꯍꯌꯦꯡ ꯁꯤꯅꯤꯅꯣ ꯈꯪꯉꯛꯄ ꯅꯠꯇꯦꯕ ꯅꯠꯇ꯭ꯔꯥ
ꯀꯥꯡꯝꯄꯠ
ꯑꯗꯨꯀꯥꯟꯗ ꯑꯃꯨꯛ ꯑꯩꯈꯣꯏꯁꯦ ꯇꯨꯡꯒꯤꯁꯨ ꯑꯃꯨꯛ ꯈꯜꯂꯤꯦꯕ ꯈꯪꯕ꯭ꯔꯥ ꯍꯌꯦꯡ ꯁꯤꯅꯤ ꯁꯤꯁꯤꯅꯤ ꯈꯪꯗꯕꯁꯦ ꯇꯨꯡꯒꯤꯁꯨ ꯑꯃꯨꯛ ꯇꯨꯡꯁꯤꯜꯂꯤꯕ ꯅꯠꯇ꯭ꯔꯥ ꯑꯗꯨꯗꯤ ꯑꯩꯗꯤ ꯌꯦꯡꯉꯨꯅꯦ ꯑꯍꯥꯎꯕꯗ ꯆꯥꯔꯒ ꯂꯩꯊꯣꯛꯄꯁꯨ ꯌꯥꯔꯤꯕꯅꯦꯕ ꯑꯗꯣ ꯑꯍꯥꯎꯕꯗ ꯑꯍꯥꯎꯕ ꯃꯌꯥꯝ ꯆꯥꯔꯒꯅ ꯑꯃꯨꯛ ꯃꯥꯒꯤ ꯄꯨꯟꯁꯤ ꯄꯦꯟꯅꯕ ꯃꯔꯝ ꯑꯣꯏꯗꯣꯏꯅꯦꯕ
ꯅꯣꯏꯗꯤ
ꯅꯠꯇ꯭ꯔꯥ ꯍꯥꯏꯗꯤ ꯂꯥꯏꯅꯥ ꯃꯈꯜ ꯃꯈꯜ ꯅꯥꯔꯒ ꯑꯗꯨꯝ ꯂꯩꯈꯤꯔꯣꯏꯗꯣꯏꯅꯦꯕ ꯖꯨ ꯑꯃꯔꯣꯝꯗ ꯈꯜꯂꯨꯔꯗꯤ ꯄꯨꯔꯥ ꯀꯩꯅꯣꯝꯅꯦ
ꯃꯥꯅꯦ ꯑꯗꯨꯅꯦ ꯁꯨꯝ ꯉꯁꯤ ꯀꯩꯅꯣꯝ ꯆꯥꯍꯧꯗꯕꯁꯦ ꯑꯃꯨꯛ ꯊꯌꯦꯡꯉꯤ ꯈꯜꯂꯒꯅꯦꯕ ꯅꯠꯇ꯭ꯔꯣ ꯈꯥꯏꯁꯦ ꯍꯌꯦꯡꯁꯦ ꯑꯗ ꯍꯧꯖꯤꯛ ꯍꯣꯔꯦꯟ ꯑꯍꯤꯡꯒꯗꯧꯗꯅ ꯈꯪꯄꯣꯠꯇꯦꯕ ꯑꯗꯣ ꯑ ꯍꯌꯦꯡꯒꯤ ꯍꯌꯦꯡꯒꯤ ꯇꯨꯡꯒꯤ ꯇꯨꯡꯒꯤ ꯈꯟꯕꯗꯅꯦꯕ ꯃꯤꯖꯁꯤꯡ ꯆꯥꯎꯅꯦꯁꯤꯡ
ꯍꯥꯏꯗꯤ ꯁꯤꯕꯩ ꯃꯇꯝꯁꯤꯁꯨ ꯈꯪꯉꯅꯤ ꯐꯗꯧ
ꯃꯥ ꯑꯁ ꯐꯥꯗꯧꯅꯗꯣꯏꯅꯤ ꯃꯥ ꯍꯥꯏꯄꯦꯟ ꯂꯩꯒ ꯃꯥꯟ ꯆꯥꯛ ꯄꯨꯅ ꯀꯥꯏ ꯊꯣꯑꯃꯒ ꯉꯥꯛ ꯑꯃ ꯂꯩꯕꯗꯣ ꯐꯤꯂꯝꯅ ꯀꯩꯅꯣꯃ ꯑꯦꯠꯁꯂ ꯑꯃ
ꯑꯩꯒꯤ ꯃꯇꯝꯁꯤꯗ ꯁꯨꯡꯉꯩ ꯂꯩꯔꯤ ꯆꯍꯤ ꯑꯗꯨꯛ ꯂꯩꯔꯤꯅ ꯈꯪꯉꯒ ꯍꯣꯠꯂꯒ ꯇꯧꯔꯗꯤ
ꯍꯣꯏꯅꯦ ꯑꯗꯨꯃꯥꯏꯅ ꯇꯧꯒ ꯅ ꯐꯂꯝ ꯂꯩꯈꯤꯕꯅꯤ ꯅꯨꯄꯥ ꯑꯃ ꯄꯩꯁꯥ ꯌꯥꯝ ꯇꯗ ꯌꯥꯝ ꯂꯤꯅꯤꯛꯆꯕ ꯅꯨꯄꯥ ꯍꯥꯏꯇꯥꯔꯦ ꯃꯥꯁꯦ ꯑꯗꯨꯒ ꯃꯥꯁꯦ ꯂꯦꯛꯛꯄꯁꯦ ꯃꯥꯁꯦ ꯀꯩꯅꯣꯝꯃ ꯇꯧꯕꯗ ꯃꯥꯁꯦ ꯀꯨꯏꯅ ꯗꯣꯛꯇꯔꯗ ꯂꯥꯛꯏ ꯃꯥꯁꯦ ꯃꯁ ꯀꯝꯗꯨꯗ ꯆꯠꯂꯨꯕ ꯑꯗꯩꯥꯏ ꯌꯦꯡꯕꯁꯤꯗ ꯃꯅꯅꯥꯁꯦ ꯀꯟ ꯉꯝꯃꯔꯣꯏꯅ ꯀꯨꯏꯅꯦ ꯍꯤꯡꯉꯣꯏ ꯈꯣꯠꯂꯣꯏ ꯁꯨꯝ ꯍꯥꯏꯔꯛꯄ ꯍꯥꯏꯇꯥꯔꯦ ꯑꯍꯥꯟꯕ ꯁꯨꯝ ꯀꯩꯗꯧꯕꯁꯤꯗ ꯑꯗꯩꯗ ꯃꯥ ꯃꯥꯅ ꯆꯍꯤ ꯀꯌꯥꯅꯣꯝ ꯇꯧꯗꯗꯕ ꯃꯔꯝ ꯃꯊꯨꯡ ꯄꯩꯁꯥ ꯃꯌꯥꯝꯁꯦ ꯃꯥꯅ ꯍꯦꯠꯇ ꯅꯨꯃꯤꯠ ꯅꯤꯅꯤ ꯍꯨꯝꯅꯤꯁꯤꯗ ꯀꯔꯦ ꯀꯥꯏꯔꯦ ꯆꯥꯔꯕꯀꯣ ꯉꯥꯏꯍꯥꯛꯈ ꯑꯩꯅ ꯁꯤꯀꯤ ꯑꯃ ꯆꯥꯊꯣꯛꯇ꯭ꯔꯒ ꯑꯗꯨꯒ ꯀꯣꯟꯅ ꯂꯥꯁꯇ ꯗꯣꯛꯇꯔꯅ ꯑꯃꯨꯛ ꯆꯦꯛ ꯆꯄ ꯗꯣꯛꯇꯔꯅ ꯅꯪꯒꯤ ꯑꯅꯥꯕꯗꯣ ꯔꯤꯖꯜꯗꯣ ꯁꯣꯏꯅꯔꯝꯃꯦ ꯍꯧꯖꯤꯛꯇꯤ ꯅ ꯔꯤꯖꯜꯇꯣ ꯅꯪꯒꯤ ꯑꯅꯥꯕꯗꯣ ꯀꯩꯝ ꯇꯧꯗ꯭ꯔꯦ ꯅꯪ ꯀꯝ ꯇꯧꯣꯣꯏ ꯍꯥꯏꯔ ꯈꯕ꯭ꯔꯥ ꯑꯗ ꯃꯥꯅ ꯆꯕ ꯑꯥꯎ ꯑꯗ ꯃꯥꯅ ꯇꯕꯔ ꯗꯤꯒ꯭ꯔꯤꯁꯤ ꯑ
ꯑꯗꯨꯗꯅꯦꯏꯖꯦ
ꯑ ꯃꯥꯁꯤꯗ ꯀꯨꯏꯗ꯭ꯔꯕꯅꯤꯅ ꯃꯥꯁ ꯆꯥꯊꯣꯛꯇꯅ ꯀꯥꯏꯊꯣꯛꯇꯅ ꯇꯧꯔꯒ ꯂꯣꯏꯔꯕ
ꯇꯨꯡꯁꯤꯟꯗꯕꯁꯨ ꯌꯥꯗꯦꯕ
ꯑ ꯑꯗꯨꯕꯅꯕꯁꯨ ꯌꯥꯇꯦ ꯈꯪꯗꯦ ꯀꯩꯗꯧꯗꯣꯏꯅꯣ ꯈꯪꯗꯦ ꯎꯝ ꯇꯝꯕ ꯉꯝꯍꯧꯗꯗ ꯍꯥꯟꯅꯦꯛ ꯁꯤꯗꯤ ꯇꯝꯕ ꯉꯝꯍꯧꯕ꯭ꯔꯣ ꯀꯥꯛ ꯇꯪ ꯃꯗ ꯃꯤꯌꯣ ꯍꯣꯏ ꯅꯨꯡꯗꯥꯡꯅ ꯀꯩ ꯏꯟꯖꯥꯡ ꯆꯥꯕꯅ ꯈꯜꯂꯝꯗꯣꯏ ꯑꯧ ꯑꯧ
ꯊꯝꯃꯦ ꯊꯝꯃꯦ